ꯑꯣ ꯀꯩꯗꯧꯔꯤꯒꯦ
ꯁꯨꯝ ꯍꯤꯞꯄꯒ ꯂꯩꯌꯦ
ꯀꯃꯥꯏ ꯀꯃꯥꯏ ꯇꯧꯔꯤ ꯅꯨꯡꯉꯥꯏꯔꯤꯕꯣ
ꯅꯨꯉꯥꯏꯔꯤꯅꯦ
ꯑꯩꯁꯨ ꯍꯤꯞꯄꯒ ꯂꯩ
ꯑꯣ
ꯆꯥꯛ ꯆꯥꯔꯕꯣ
ꯆꯥꯛꯁꯦ ꯆꯥꯗ꯭ꯔꯤ ꯊꯣꯡꯗ꯭ꯔꯤꯅꯦ
ꯀꯅꯥꯅ ꯊꯣꯡꯕꯅꯣ
ꯑꯩꯅ ꯑꯗꯨꯝ
ꯅꯪ ꯆꯥꯛ ꯊꯣꯡꯕ ꯍꯩꯕ꯭ꯔꯅꯦ
ꯍꯩꯇ꯭ꯔꯗꯤ
ꯏꯁ ꯍꯩꯔꯝꯃꯣꯏꯗ
ꯍꯩꯕꯅꯦ ꯍꯩꯕꯅꯦ
ꯀꯔꯤ ꯏꯟꯖꯥꯡ ꯊꯣꯡꯕ
ꯊꯣꯡꯗ꯭ꯔꯤꯗ ꯈꯪꯗꯦ ꯀꯩ ꯏꯟꯖꯥꯡ ꯊꯣꯡꯁꯤꯔ ꯈꯪꯗꯦ ꯉꯁꯤ
ꯎꯝ ꯉꯁꯤ ꯉꯁꯤ ꯀꯔꯥꯏ ꯀꯔꯥꯏ ꯆꯠꯂꯦ
ꯉꯁꯤꯁꯦ ꯑ ꯀꯩꯝ ꯆꯠꯇꯦꯗ ꯎꯝ ꯏꯚꯤꯅꯤꯡꯗ ꯀꯩꯅꯣꯝ ꯁꯦꯝꯕ ꯆꯠꯂꯦ ꯒꯤꯇ꯭ꯔ ꯁꯦꯝꯕ ꯆꯠꯂꯦ ꯑꯗꯨꯒ ꯑꯃꯨꯛ ꯍꯜꯂꯦ
ꯑꯣ ꯅꯪ ꯑꯗꯨ ꯒꯤꯇ꯭ꯔ ꯄꯥꯏꯕ ꯍꯩꯕ꯭ꯔꯥꯅꯦ
ꯌꯥꯝ ꯍꯩꯇꯦꯗ ꯁꯨꯝ ꯇꯝꯕꯅꯦꯗ
ꯏꯁ ꯍꯣꯏꯅꯦ ꯌꯥꯝ ꯍꯩꯅꯕ ꯇꯝꯃꯣ ꯑꯗꯨꯒ ꯏꯁꯩ ꯁꯛꯅꯕ
ꯎꯝꯍꯨꯝ
ꯍꯣꯠꯅꯧ ꯍꯣꯠꯅꯧ ꯍꯩꯔꯁꯨ ꯍꯩꯔꯗꯤ ꯑꯩꯒꯤꯗꯃꯛ ꯏꯁꯩ ꯁꯛꯄꯤꯔꯛꯎꯀꯣ
ꯁꯛꯑꯗꯤ ꯂꯣꯏꯔꯦ ꯀꯩꯅꯣ
ꯑꯗꯨꯅꯦꯕ ꯅꯨꯄꯥ ꯌꯥꯝ ꯊꯣꯛꯑꯦꯅ
ꯀꯩ ꯏꯟꯖꯥꯡ ꯆꯥꯔꯒꯦ ꯅꯪꯗꯤ
ꯑꯩꯗꯤ ꯉꯁꯤ ꯎꯝ ꯑꯣꯛ ꯊꯣꯡꯕ ꯆꯥꯏ
ꯎꯝ ꯑꯥꯎꯠ ꯑꯣꯅꯤꯅꯦ
ꯍꯥꯎꯇꯦꯗ
ꯑꯁ ꯑꯣꯛ ꯊꯣꯡꯕꯨ ꯍꯥꯎꯇꯦ ꯍꯥꯏꯔꯗꯤ ꯀꯩ ꯑꯃꯨꯛ ꯍꯥꯎꯕꯅꯣ
ꯅꯪꯁꯨ ꯒꯤꯇ ꯆꯥꯒꯦꯔꯣ
ꯄꯨꯔꯛꯎꯅꯦ ꯆꯥꯒꯦꯅꯦ ꯈꯔ
ꯎꯝ ꯑꯩꯅꯗꯤ ꯊꯣꯡꯗꯦꯀꯣ ꯑꯗꯨꯅ ꯍꯥꯎꯔꯝꯃꯣꯏ ꯑꯈꯣꯏ ꯏꯆꯦꯅ ꯊꯣꯡꯕꯅꯦ
ꯑꯣ ꯍꯥꯎꯔꯝꯒꯅꯤꯗ
ꯈꯪꯗ꯭ꯔꯦ ꯑꯈꯣꯏ ꯏꯆꯦꯅ ꯊꯣꯡꯕꯒꯤꯔꯥ ꯑꯩꯒꯤꯗꯤ ꯑꯗꯨꯝ ꯌꯥꯏꯗ
ꯎꯝ ꯅꯪꯉꯣꯟꯗ ꯍꯥꯎꯔꯗꯤ ꯑꯩꯉꯣꯟꯗꯁꯨ ꯍꯥꯎꯒꯅꯤ ꯀꯩꯅꯣ
ꯎꯝ ꯑꯗꯨ ꯅꯪ ꯍꯟꯗꯛ ꯃꯔꯛ ꯍꯟꯗꯛ ꯀꯥꯏꯗ ꯂꯩꯒꯦ ꯌꯨꯝꯗ ꯑꯗꯨꯝ ꯂꯩꯕ꯭ꯔꯥ
ꯍꯟꯗꯛꯁꯤ ꯌꯨꯝ ꯍꯥꯏꯕꯨ ꯍꯣꯏ ꯑꯗꯨꯝ ꯂꯩꯌꯦꯗ ꯑꯩꯈꯣꯏꯒꯤ ꯀꯩꯅꯣꯗ ꯀꯩ ꯑꯈꯣꯏ ꯔꯨꯝꯗ ꯑꯗꯨꯝ ꯂꯩꯌꯦꯗ
ꯈꯨꯟꯗ ꯂꯩ ꯈꯨꯟꯗ ꯂꯩꯕ꯭ꯔꯣ
ꯍꯝ ꯈꯨꯟ ꯅꯠꯇꯤ ꯃꯄꯥꯟ ꯂꯩꯌꯦ
ꯑꯣ ꯃꯄꯥꯟꯗꯕꯨ ꯂꯩꯕ ꯅꯨꯡꯉꯥꯏꯕ꯭ꯔꯣ
ꯅꯨꯡꯉꯥꯏꯕ ꯅꯨꯡꯉꯥꯏꯇꯕ ꯍꯥꯏꯕꯕꯨ ꯁꯨꯝ ꯂꯩꯕꯅꯤꯗꯥ ꯎꯄꯥꯏ ꯂꯩꯇꯕꯒꯤ
ꯎꯝ ꯎꯝ ꯅꯨꯡꯉꯥꯏꯔꯝꯒꯅꯤꯗ ꯃꯄꯥꯟ ꯂꯩꯔꯗꯤ
ꯍꯣꯏ ꯃꯔꯛ ꯃꯔꯛꯇꯥ ꯅꯨꯡꯉꯥꯏꯕꯁꯨ ꯌꯥꯎꯋꯤ ꯅꯨꯡꯉꯥꯏꯇꯕꯁꯨ ꯌꯥꯎꯋꯤ
ꯁꯥꯗꯕ꯭ꯔꯣ ꯑꯗꯣ
ꯁꯥꯏꯌꯦ ꯁꯥꯕꯗꯤ
ꯍꯣꯏꯅꯦ ꯁꯔꯝꯒꯅꯦꯕ ꯁꯤꯗꯁꯨ ꯌꯥꯝ ꯁꯥꯏꯌꯦꯕ
ꯎꯝ
ꯁꯥꯃꯟꯕꯒꯤ ꯑꯁ ꯂꯩꯕ ꯌꯥꯗ꯭ꯔꯦꯅꯦ ꯑꯩꯈꯣꯏꯗꯤ
ꯑꯥ ꯀꯌꯥꯃꯨꯛ ꯁꯥꯒꯦ
ꯑꯁ ꯌꯥꯝ ꯁꯥꯔꯦꯕꯣ
ꯎꯝ ꯗꯤꯒ꯭ꯔꯤꯒꯤ ꯑꯃꯨꯛ ꯌꯧꯕ꯭ꯔꯣ
ꯗꯤꯒ꯭ꯔꯤ ꯌꯧꯕ ꯌꯧꯗꯕꯗꯤ ꯈꯪꯗꯦꯗ ꯌꯦꯡꯅꯤꯡꯗꯦꯗ
ꯑꯣ
ꯑꯩꯈꯣꯏꯒꯤ ꯑꯩꯈꯣꯏꯗꯤ ꯑꯗꯨ ꯒꯨꯝꯕꯒ ꯀꯌꯥ ꯌꯥꯎꯕ꯭ꯔꯥ ꯌꯧꯗꯕ꯭ꯔꯥ ꯌꯦꯡꯗ꯭ꯔꯦꯕ ꯁꯥꯔꯦ ꯂꯣꯏꯔꯦ ꯑꯗꯨꯅꯦꯕ
ꯅꯣꯏꯒꯤꯗꯤ ꯀꯌꯥ ꯌꯧꯒꯦꯅꯦ
ꯑꯩꯈꯣꯏꯒꯤꯁꯦ ꯃꯔꯛ ꯃꯔꯛ ꯃꯔꯛꯇ ꯐꯣꯔꯇꯤ ꯐꯣꯔ ꯐꯣꯔꯇꯤ ꯋꯥꯟ ꯐꯣꯔꯇꯤ ꯇꯨ ꯐꯣꯔꯇꯤ ꯑꯗꯨꯃꯥꯏꯅ ꯆꯠꯂꯦ
ꯎꯝ ꯑꯗꯣ ꯅꯪ ꯍꯟꯗꯛ ꯀꯅꯥ ꯀꯅꯥ ꯂꯩꯒꯦ ꯎꯗꯕꯁꯨ ꯀꯨꯏꯔꯦꯅꯦ
ꯄꯤꯁ ꯑꯩꯈꯣꯏ ꯏꯌꯥꯝꯕꯁꯤꯡꯒ ꯂꯩꯌꯦ
ꯑꯣ ꯂꯝꯕꯤ ꯂꯝꯈꯥꯡꯗ ꯊꯦꯡꯅꯔꯗꯤ ꯑꯗꯨꯝ ꯑꯩꯈꯣꯏꯁꯨ ꯎꯅꯁꯦꯅꯦ ꯅꯣꯡ ꯐꯥꯗꯣꯛ
ꯎꯟꯅꯁꯤꯅꯦ
ꯅꯪ ꯅꯪꯅꯕꯨ ꯈꯔ ꯆꯤꯟꯕ ꯃꯥꯜꯂꯦꯗ
ꯆꯤꯟꯗꯦꯗ ꯑꯩꯈꯣꯏꯗꯤ ꯑꯗꯨꯝ ꯂꯩꯌꯦ
ꯆꯤꯟꯗꯦ ꯍꯥꯏꯕ ꯃꯤꯅ ꯌꯥꯝ ꯆꯤꯟꯒꯟꯕꯅꯤꯀꯣ
ꯆꯤꯟꯗꯦ ꯆꯤꯟꯗꯦ
ꯍꯤꯟꯗꯤ ꯃꯔꯛ ꯃꯔꯛꯇꯥ ꯅꯪꯁꯨ ꯀꯣꯜ ꯇꯧꯔꯛꯎꯀꯣ
ꯇꯧꯔꯛꯀꯦꯅꯦ
ꯅꯪꯅ ꯈꯔ ꯈꯔ ꯌꯥꯝ ꯆꯤꯟꯕꯒꯤ ꯇꯥꯏꯞꯇꯥ ꯍꯟꯗꯛ ꯄꯣꯡꯕꯒꯨꯝ ꯇꯧꯋꯦꯕ
ꯄꯣꯡꯗꯦꯍꯦ
ꯎꯝ
ꯌꯥꯝ ꯄꯣꯡꯕꯒꯤ ꯃꯑꯣꯡꯗ ꯎꯕ꯭ꯔꯥ
ꯍꯣꯏ ꯅꯪꯒꯤ ꯃꯑꯣꯡꯗꯣ ꯑꯗꯨꯃꯥꯏꯅ
ꯄꯣꯡꯗꯦ ꯄꯣꯡꯗꯦ
ꯋꯥꯔꯤ ꯐꯖꯕ ꯑꯃ ꯂꯤꯌꯣꯗꯅ
ꯅꯪꯅ ꯂꯤꯔꯛꯑꯣꯅꯦ
ꯅꯪꯅ ꯂꯤꯔꯣ ꯑꯩ ꯗꯨꯒ ꯑꯩꯃꯨꯛ ꯂꯤꯕꯤꯔꯛꯀꯦ
ꯑꯩꯈꯣꯏ ꯅꯪꯗꯤ ꯋꯥꯔꯤ ꯌꯥꯝ ꯂꯤꯕ ꯍꯩꯌꯦꯅ ꯀꯁꯨ ꯄꯥꯎ ꯇꯥꯏ ꯑꯩꯗꯤ ꯍꯩ ꯇꯦꯕ ꯑꯗꯨꯅ ꯅꯪ ꯍꯧꯔꯛꯑꯣ
ꯍꯩꯇꯕꯗꯣ ꯍꯩꯅꯕ ꯍꯣꯠꯅꯧ ꯀꯩꯅꯣ
ꯍꯣꯏ ꯅꯪꯒꯤ ꯃꯇꯧ ꯇꯝꯃꯒ ꯍꯩꯗꯣꯏꯅꯤ ꯑꯗꯨꯕꯨꯗꯤ
ꯑꯩ ꯏꯇꯧ ꯇꯝꯒꯦꯕ
ꯎꯝ
ꯑꯗꯨꯗꯤ ꯅꯪꯒꯤ ꯇꯦꯂꯦꯟꯗꯣ ꯈꯔ ꯌꯦꯡꯁꯤ ꯀꯩꯅꯣ
ꯑꯩꯒꯤ ꯇꯤꯂꯦꯟ ꯍꯥꯏꯄꯨ ꯖꯒꯣꯏ ꯁꯥꯕ
ꯑꯩꯒꯤ ꯇꯦꯂꯦꯟꯗꯤ ꯖꯒꯣꯏ ꯖꯒꯣꯏ ꯁꯥꯕ ꯖꯒꯣꯏ ꯁꯥꯕꯗꯤ ꯌꯥꯝ ꯍꯥꯏꯔꯦꯅꯦ ꯑꯩ ꯁꯤ ꯇꯧꯕꯤꯌꯨ ꯁꯤꯒꯤ ꯖꯒꯣꯏ ꯇꯧꯕꯤꯌꯨ ꯇꯧꯕꯤꯌꯨ ꯍꯥꯏꯕ ꯂꯣꯏꯅ ꯌꯥꯏ
ꯑꯠꯆꯥ ꯑꯗꯨ ꯅꯪ ꯔꯦꯠ ꯄꯤꯕ ꯌꯥꯕ꯭ꯔꯕ ꯇꯦꯟ ꯋꯥꯟ ꯇꯨ ꯇꯦꯟ ꯋꯥꯟ ꯇꯨ ꯇꯦꯟ ꯃꯅꯨꯡꯗ ꯀꯌꯥꯃꯨꯛ ꯔꯦꯠ ꯄꯤꯕ ꯌꯥꯕ꯭ꯔꯥꯕ ꯅꯪ
ꯑꯩꯒꯤꯗꯤ ꯐꯨꯜ ꯂꯣꯏꯗꯣꯏꯅꯦ
ꯍꯨꯝ ꯍꯨꯝ ꯍꯨꯝ ꯇꯦꯟ ꯇꯨ ꯇꯦꯟꯅꯦꯕ
ꯑꯥ ꯇꯦꯟ ꯇꯨ ꯇꯦꯟꯅꯦ
ꯌꯥꯏ ꯌꯥꯏ
ꯅꯣꯡꯃ ꯌꯦꯡꯉꯨ ꯂꯥꯛꯑꯣꯅꯦ ꯖꯒꯣꯏ ꯁꯥꯕꯤꯒꯦ
ꯁꯍꯥꯎꯉꯩ ꯑꯌꯦꯡꯕ ꯂꯥꯛꯀꯦ ꯍꯦꯛ ꯂꯥꯛꯄꯗ ꯍꯦꯛ ꯂꯥꯛꯄꯒ ꯁꯥꯕ ꯍꯧꯔꯣꯒꯣ
ꯍꯣꯏ ꯅꯪꯅ ꯊꯥ ꯏꯁꯩ ꯑꯃ ꯍꯦꯛꯇ ꯊꯥꯔꯛꯀꯗꯕ ꯑꯗꯨꯗꯤ
ꯑꯣ ꯑꯣ ꯑꯩꯅ ꯊꯥꯒꯗꯕꯅꯦꯕ
ꯅꯪꯅ ꯁꯤ ꯁꯤ ꯏꯁꯩꯁꯤꯒꯤ ꯖꯒꯣꯏ ꯁꯥꯔꯛꯑꯣ ꯍꯥꯏꯔꯒ ꯅꯪꯅ ꯏꯁꯩꯗꯣ ꯊꯥꯒꯗꯕ
ꯑꯣ ꯌꯥꯏꯅꯦ ꯑꯗꯨꯁꯨ ꯑꯗꯨꯅ ꯐꯔꯦꯅꯤ
ꯎꯝ ꯑꯃꯨꯛ ꯏꯁꯩ ꯈꯥꯟꯗꯅ ꯂꯩꯔꯝꯒꯅꯤꯀꯣ
ꯍꯨꯡ ꯍꯨꯡ ꯈꯟꯕ ꯍꯧꯔꯒꯦ ꯉꯁꯤ
ꯍꯣꯏ ꯍꯧꯖꯤꯛꯅ ꯍꯧ ꯍꯧꯖꯤꯛꯅ ꯈꯟꯕ ꯍꯧꯕ ꯌꯥꯔꯦ
ꯁꯁ ꯌꯥꯏ ꯌꯥꯏ ꯈꯟꯕ ꯍꯧꯔꯒꯦ ꯑꯗꯨꯗꯤ
ꯍꯦꯛ ꯎꯕꯒ ꯏꯁꯩꯗꯣ ꯊꯥ ꯊꯥꯕꯒ ꯌꯥꯅꯕ
ꯎꯝ
ꯉꯁꯤ ꯀꯥꯏ ꯀꯥꯏ ꯆꯠꯄ꯭ꯔꯣ
ꯑꯩꯗꯤ ꯉꯁꯤ ꯎꯝ ꯊꯕꯛ ꯏꯃꯥꯟꯅꯕꯤꯒ ꯊꯕꯛ ꯈꯔ ꯆꯠꯂꯦ
ꯎꯝ
ꯑꯁ ꯊꯕꯛ ꯇꯠꯄꯁꯨ ꯌꯥꯝ ꯋꯥꯏꯗ ꯃꯣꯏꯅ ꯑꯗꯨ ꯑꯃꯗꯃꯨꯛ ꯆꯠꯂꯦ ꯑꯃꯗ ꯑꯃꯨꯛ ꯆꯠꯂꯦ ꯀꯗꯥꯏ ꯀꯗꯥꯏꯗꯅꯣ ꯀꯣꯏ ꯆꯦꯟ ꯆꯦꯟꯗꯅ
ꯅꯨꯡꯉꯥꯏꯇ꯭ꯔꯣ ꯑꯗꯣ
ꯈꯪꯗꯦꯗ ꯊꯕꯛ ꯆꯠꯄ ꯁꯔꯨꯛꯄꯨꯗꯤ ꯀꯣꯏꯕ ꯆꯠꯄꯅ ꯍꯦꯟꯅ ꯅꯨꯡꯉꯥꯏꯅꯤ
ꯊꯕꯛ ꯆꯠꯄꯁꯨ ꯅꯨꯡꯉꯥꯏꯕꯅꯤꯗ ꯅꯪꯅꯕꯨ ꯏꯟꯖꯣꯏ ꯇꯧꯕ ꯍꯩꯗꯤ ꯍꯣꯏ ꯀꯩꯅꯣ ꯇꯧꯕꯁꯨ ꯌꯥꯎꯕꯅꯦ ꯑꯗꯨ ꯑꯣꯏꯔꯁꯨ ꯊꯕꯛ ꯇꯧꯕꯅ ꯅꯨꯡꯉꯥꯏꯕꯅꯦ ꯀꯩꯅꯣ
ꯊꯕꯛ ꯇꯧꯔꯒ ꯏꯟ ꯃꯔꯛ ꯃꯔꯛꯇ ꯏꯟꯖꯣꯏ ꯇꯧꯕꯗꯨꯗꯤ ꯇꯧꯕꯅꯦ ꯑꯗꯨ ꯀꯣꯏꯕ ꯆꯠ ꯑꯗꯨꯒꯤ ꯅꯨꯡꯉꯥꯏꯕꯗꯨꯗꯤ ꯑꯗꯨꯅ ꯏꯠ ꯇꯣꯡꯉꯥꯜꯂꯦꯕ ꯅꯨꯡꯉꯥꯏꯕꯗꯣ
ꯎꯝ
ꯅꯪꯁꯨ ꯎ ꯀꯣꯏꯕ ꯆꯠꯇ꯭ꯔꯕꯣ
ꯀꯣꯏꯕ ꯄꯥꯛ ꯆꯠꯇꯦꯗ
ꯑꯥ
ꯀꯣꯏꯕꯗꯤ ꯌꯥꯝ ꯇꯣꯏ ꯇꯣꯏꯅ ꯆꯠꯇꯦꯕ ꯃꯔꯛ ꯃꯔꯛꯇꯕꯨꯗꯤ ꯆꯠꯂꯦ ꯌꯥꯝ ꯇꯣꯏꯏꯅ ꯆꯠꯇꯦ
ꯎꯝ ꯅꯣꯏꯒꯁꯨ ꯀꯣꯏꯕ ꯆꯠꯃꯤꯟꯅꯗꯕ ꯀꯨꯏꯔꯦꯅꯦ
ꯎꯝ
ꯅꯣꯏꯁꯨ ꯀꯣꯏꯔꯛꯎ ꯍꯥꯏꯔꯁꯨ ꯁꯨꯡ ꯀꯣꯏꯍꯦ ꯀꯣꯏꯔꯛꯇꯦ ꯀꯩꯗꯧꯔꯕꯖꯥꯠꯅꯣ ꯈꯪꯗꯦ ꯑꯗꯣ ꯀꯣꯏꯔꯛꯑꯦꯅ ꯏꯆꯝ ꯆꯝꯅ ꯀꯣꯏꯔꯛꯄꯗꯤ ꯌꯥꯔꯣꯏꯀꯣ
ꯀꯩ ꯑꯃꯨꯛ ꯇꯧꯁꯤ ꯍꯥꯏꯅꯣ
ꯑꯍꯥꯎ ꯑꯍꯥꯎ ꯌꯥꯝ ꯄꯨꯔꯛꯑꯣ
ꯅꯣꯏꯅ ꯁꯦꯝꯕꯤꯒꯦꯗꯤ ꯍꯥꯏꯗꯤ
ꯏꯁ ꯂꯥꯛꯄ ꯃꯤꯅ ꯁꯦꯝꯒꯗꯕꯗꯤꯅꯦ
ꯂꯥꯛꯄ ꯃꯤꯗꯣ ꯄꯨꯍꯜꯂꯣ ꯍꯥꯏꯔꯦ ꯁꯤ ꯌꯥꯕ꯭ꯔꯣ
ꯌꯥꯕꯒꯤꯅꯦ ꯍꯥꯏꯔꯤꯁꯦ ꯐꯥꯔꯁꯋꯦꯜ ꯐꯥꯔꯁ ꯋꯦꯜꯀꯝꯗꯗꯤ ꯍꯣꯏ ꯑꯩꯅ ꯎꯝ ꯑꯍꯥꯎ ꯑꯍꯥꯎꯕ ꯄꯤꯖꯒꯦꯅꯦ ꯁꯦꯀꯦꯟꯅꯗꯤ ꯈꯪꯗ꯭ꯔꯦ ꯅꯪꯅꯅꯤ
ꯀꯣꯏꯕ ꯂꯥꯛꯑꯣ ꯑꯍꯥꯎ ꯑꯍꯥꯎꯕ ꯆꯥꯁꯦ ꯍꯥꯏ ꯍꯥꯏꯒ꯭ꯔꯥ ꯈꯜꯂꯒ ꯑꯍꯥꯎ ꯑꯍꯥꯎꯕ ꯄꯨꯔꯒ ꯂꯥꯛꯑꯣ ꯍꯥꯏꯌꯦ ꯁꯤꯗꯤ ꯅꯤꯌꯣꯝ ꯅꯠꯇ꯭ꯔꯦꯅꯦ
ꯑꯁ ꯍꯟꯗꯛ ꯅꯤꯌꯣꯝ ꯈꯔ ꯑꯣꯜꯂꯛꯄꯅꯤꯅꯦ ꯑꯩꯅ ꯁꯦꯝꯃꯛꯄ ꯅꯤꯌꯣꯝꯅꯦ ꯑꯥ ꯁꯤꯒꯤ ꯅꯤꯌꯣꯝꯁꯦ ꯆꯠꯄ ꯍꯧꯔꯕꯅꯦ
ꯀꯌꯥꯝ ꯀꯨꯏꯔꯒꯦ ꯆꯠꯄ
ꯀꯨꯏꯗ꯭ꯔꯤ ꯅꯧꯅ ꯊꯣꯛꯂꯛꯄꯗ ꯉꯥꯏꯔꯤꯕꯅꯤ
ꯑꯣ ꯌꯥꯝ ꯐꯩꯌꯦꯅꯦ
ꯎꯝ ꯑꯍꯥꯎ ꯑꯍꯥꯎꯕ ꯆꯥꯁꯦ ꯂꯥꯛꯑꯣꯅ ꯍꯧꯖꯤꯛ ꯀꯧꯅꯕ ꯃꯇꯝꯗꯣ ꯅꯠꯇ꯭ꯔꯦꯕ ꯂꯥꯛꯑꯣ ꯑꯆꯥꯄꯣꯠ ꯄꯨꯔꯛꯑꯣ ꯍꯥꯏꯕ ꯃꯇꯝꯅꯦꯕ
ꯌꯥꯏ ꯌꯥꯏ
ꯑꯗꯨ ꯈꯔ ꯈꯔ ꯁꯦꯝꯗꯣꯛꯄꯗ ꯍꯦꯟꯅ ꯐꯠꯇ꯭ꯔꯣ ꯍꯥꯟꯅꯒꯤꯗꯣ ꯑꯗꯨꯝ ꯇꯧꯔ ꯂꯩꯔꯗꯤ ꯑꯩꯈꯣꯏꯁꯨ ꯂꯩꯐꯝ ꯈꯪꯗ꯭ꯔꯦꯕ
ꯍꯣꯏ ꯑꯗꯨ ꯑꯣꯏꯔꯁꯨ ꯑꯥ ꯅꯪꯅ ꯀꯥꯎꯕꯅꯤꯅ ꯅꯪꯅ ꯁꯦꯝꯃ ꯇꯥꯕꯅꯤꯅꯦ
ꯍꯨꯝ ꯑꯩꯗꯤ ꯁꯦꯝꯕꯒꯥꯁꯦ ꯁꯦꯝꯕꯒ ꯍꯩ ꯍꯩꯇꯦꯕ
ꯏ ꯑꯣ ꯑꯣ ꯇꯝꯃꯨꯒꯩꯅꯣ
ꯑꯩꯅ ꯍꯥꯏꯔꯤꯗꯤ ꯅꯪꯒꯤ ꯃꯇꯧ ꯇꯝꯒꯗꯣꯏꯅꯦꯅ ꯍꯥꯏꯔꯤꯁꯤꯗꯤ ꯅꯪ ꯃꯇꯥꯎ ꯇꯝꯃꯒ ꯍꯩꯒꯗꯣꯏꯅꯤꯅꯦ
ꯍ ꯑꯗꯨ ꯑꯣꯏꯔꯁꯨ ꯈꯔ ꯈꯔ ꯇꯝꯕ ꯍꯧꯔꯕ